ꯍꯜꯂꯣ
ꯀꯝ ꯀꯝ ꯇꯧꯔꯤꯒꯦ ꯏꯃꯥꯟꯅꯕꯤ
ꯑꯁ ꯚꯥꯏ ꯅꯨꯡꯉꯥꯏꯔꯤꯌꯦ ꯇꯧꯔꯤꯁꯦ ꯈꯪꯗꯦ ꯑꯗꯨꯝ ꯂꯩꯔꯤꯗꯨꯅꯤ ꯅꯪꯗꯤ ꯀꯝꯗꯧꯔꯤꯕ
ꯀꯩꯗꯧꯔꯅꯤ ꯑꯈꯣꯏꯗꯤ ꯈꯨꯡꯒꯪꯗ ꯄꯣꯛꯆꯔꯨꯔꯕꯅꯤꯅ ꯐꯤꯁꯥ ꯂꯣꯟꯁꯥ ꯑꯗꯨꯅ ꯆꯥꯛ ꯏꯁꯤꯡ ꯑꯗꯒꯤ ꯍꯣꯏ ꯌꯦꯟ ꯉꯥꯅꯨ ꯑꯩꯈꯣꯏꯒꯤ ꯈꯔ ꯂꯣꯏꯕꯗꯣ ꯑꯗꯨꯁꯨ ꯌꯦꯟꯗꯨꯁꯨ ꯃꯔꯣꯜ ꯑꯃ ꯂꯣꯏꯒ꯭ꯔꯕꯒꯤ ꯑꯃ ꯑꯃꯨꯛ ꯑꯅꯧꯕ ꯑꯃ ꯑꯃꯨꯛ ꯇꯧꯅꯅꯕ ꯌꯦꯟ ꯀꯩꯅꯣ ꯀꯣꯏꯂꯔꯗꯨ ꯍꯨꯝꯐꯨ ꯂꯧꯔꯨꯏꯌꯦ ꯃꯆꯥ ꯃꯆꯥ ꯃꯆꯥ ꯍꯨꯝꯐꯨꯗꯪ ꯑꯗꯨꯒꯤ ꯑꯃꯨꯛ ꯑꯁꯤ ꯑꯃꯨꯛ ꯁꯥꯎ ꯈꯠꯅꯔꯛꯄ ꯍꯣꯠꯅꯔꯛꯄꯗ ꯑꯃꯨꯛ ꯃꯆꯤꯟꯖꯥꯛꯀꯤ ꯀꯩꯒꯤ ꯑꯃꯨꯛ ꯊꯕꯛꯁꯦ ꯆꯤꯟꯖꯜꯂꯛꯇꯣꯔꯦ ꯍꯧꯖꯤꯛꯁꯦ ꯂꯧꯒꯤ ꯀꯩꯒꯤ ꯃꯇꯝꯁꯨ ꯑꯣꯏꯕꯅꯤꯅꯀꯣ ꯑꯗꯨꯨꯃꯥꯏꯅ ꯇꯧꯗꯝꯅꯤꯅ ꯑꯃꯁꯨ ꯑꯃꯁꯨ ꯑꯗꯨꯝ ꯋꯥꯠꯇꯦ ꯍꯥꯏꯇꯥꯔꯦ ꯊꯕꯛꯁꯦ
ꯎꯝ ꯑꯁ ꯀꯩꯅꯣ ꯇꯧꯔꯒ ꯍꯨꯖꯤꯛ ꯐꯝꯃꯒ ꯐꯣꯟ ꯃꯦꯠꯂꯒ ꯂꯩꯗꯣꯏ ꯁꯔꯨꯛꯄꯨꯗꯤ ꯊꯕꯛ ꯆꯤꯜꯂꯤꯗꯣ ꯑꯗꯨꯅꯕꯨꯗꯤ ꯌꯥꯝ ꯌꯥꯝ ꯐꯩ ꯈꯨꯡꯒꯪ ꯈꯨꯡꯒꯪ ꯌꯥꯎꯗ꯭ꯔꯗꯤ ꯃꯣꯏ ꯅꯨꯡꯉꯥꯏꯖꯩꯁꯤꯁꯨ ꯉꯝꯖ ꯄꯣꯟꯇꯦ ꯃꯣꯏ ꯁꯍꯔ ꯃꯆꯥꯈꯩꯅ ꯍꯥꯏꯗꯤ ꯌꯦꯟ ꯉꯥꯅꯨꯒ ꯂꯣꯏꯔꯤꯗꯣ ꯃꯣꯏꯅꯅꯤ ꯆꯥꯗꯣꯏꯅꯦ ꯍꯥꯏꯕ ꯑꯈꯣꯏꯅ ꯁꯣꯝꯗ ꯋꯥꯅ ꯋꯥꯅ ꯂꯣꯏꯗꯅ ꯇꯧꯔꯦ ꯃꯣꯏ ꯆꯥꯗꯣꯏꯅꯤ ꯑꯗꯩ ꯑꯩꯈꯣꯏꯅ ꯋꯥꯅ ꯐꯤ ꯁꯥꯥꯔꯤꯁꯤꯁꯨ ꯊꯕꯛ ꯇꯧꯕ ꯃꯤꯅꯦ ꯂꯩꯅꯕꯅꯤ ꯅꯠꯇ꯭ꯔꯗꯤ ꯑꯗꯨꯅ ꯑꯩꯈꯣꯏꯅ ꯊꯥ ꯈꯨꯗꯤꯡꯒꯤ ꯐꯤ ꯂꯩ ꯉꯝꯄꯣꯠꯇꯦꯕ ꯌꯨꯝꯊꯣꯡ ꯈꯨꯗꯤꯡꯒꯤ ꯐꯤ ꯁꯥꯟꯅꯩꯁꯦ ꯑꯗꯨ ꯅꯣꯏ ꯂꯧꯁꯤꯡ
ꯍꯣꯏ ꯑꯝ ꯍꯣꯢ ꯂꯧ ꯑꯩꯅꯁꯨꯅꯦ ꯍꯪꯒꯦꯅ ꯇ ꯈꯜꯂꯤꯅꯦ ꯑꯈꯣꯏꯒꯤꯗꯤ ꯑꯅꯤ ꯆꯥꯕꯤ ꯇꯧꯋꯦ ꯑꯗꯨꯅ ꯍꯟꯗꯛꯁꯦ ꯑꯃ ꯂꯣꯛꯈꯤꯗ ꯉꯥꯏꯔꯤꯕ ꯑꯃꯗꯨ ꯂꯣꯛꯈꯤꯕ ꯍꯥꯏꯁꯦ ꯉꯁꯤ ꯊꯥ ꯃꯈꯥꯏꯃꯨꯛ ꯈꯛꯇꯪ ꯉꯥꯏꯔꯤꯕ ꯂꯧꯁꯤ ꯂꯣꯛꯑꯒ ꯌꯨꯝꯗ ꯍꯣꯡꯒꯠꯂꯛꯑꯦ ꯑꯗꯨꯗꯨꯒ ꯑꯃꯨꯛ ꯑꯥ ꯐꯧꯁꯦ ꯑꯃꯨꯛ ꯀꯪ ꯐꯥꯠꯇꯕꯗꯒꯤ ꯅꯣꯡ ꯂꯥꯛꯑꯦꯅ ꯄꯥꯈꯠꯄꯣꯢ ꯂꯥꯛꯄꯣꯏ ꯑꯗꯨ ꯇꯧꯔꯒ ꯌꯩꯊꯣꯛꯑꯧꯕ ꯑꯣꯏꯕꯒꯤ ꯈꯤꯇꯪ ꯀꯪꯕꯁꯦ ꯋꯥꯠꯂꯦꯅ ꯅꯨꯃꯤꯠ ꯍꯨꯝꯅꯤ ꯆꯪꯅ ꯐꯧꯔꯦ ꯑꯗꯣꯒꯤ ꯄꯣꯠ ꯐꯧꯕꯗꯣ ꯂꯣꯏꯒꯤꯕꯗ ꯉꯥꯏꯕꯗꯒꯤ ꯑꯃꯨꯛꯀ ꯑꯃꯨꯛ ꯍꯥꯟꯅꯒꯤ ꯑꯩꯈꯣꯏꯒꯤ ꯑꯗꯨꯋꯥꯏꯗꯨꯗ ꯍꯟꯗꯛꯀꯤ ꯑꯅꯤ ꯆꯥꯕꯤꯒꯤ ꯑꯉꯟ ꯐꯥꯎ ꯎꯕꯗꯨꯗ ꯑꯈꯣꯏꯒꯤ ꯑꯗꯨꯅꯤ ꯏꯍꯥꯟ ꯍꯥꯟꯅ ꯌꯩꯕꯅꯤꯅ ꯍꯧꯖꯤꯛ ꯐꯥꯎꯁꯦ ꯑꯗꯨꯝ ꯌꯩꯅ ꯐꯠꯇꯕ ꯌꯥꯎꯔꯤꯌꯦ ꯃꯌꯥꯝ ꯑꯃ ꯑꯗꯨꯗꯨꯅ ꯑꯩꯒꯤꯗꯤ ꯈꯤꯇꯪ ꯐꯩꯗꯣꯝꯗꯣ ꯁꯣꯔꯣꯛ ꯃꯄꯥꯟꯗꯒꯤ ꯑ ꯀꯩ ꯍꯥꯏ ꯇꯥꯔꯦ ꯇꯔꯥꯃꯨꯛ ꯀꯩꯃꯨꯛ ꯐꯩꯗꯣꯝꯗꯣ ꯀꯨꯝꯊꯔꯒ ꯑꯣꯏꯕꯅꯤꯅ ꯍꯦꯛ ꯃꯄꯥꯟꯒꯤꯗꯨꯗꯤ ꯏꯌꯩ ꯌꯩꯅꯗ꯭ꯔꯤꯕꯅꯤꯅ ꯑꯃꯨꯛꯀꯤ ꯑꯃꯨꯛ ꯈꯥꯎꯕ ꯈꯣꯠꯄ ꯇꯧꯒꯗꯧꯕꯗꯣ ꯃꯌꯥꯝꯒꯤ ꯂꯣꯏꯁꯟꯅꯗ꯭ꯔꯤꯕꯅꯤꯅ ꯑꯗꯨꯝ ꯐꯣꯔ ꯁꯟ ꯆꯪꯕꯗꯣ ꯍꯦꯛ ꯌꯥꯗꯗꯅ ꯂꯩꯔꯤꯌꯦ ꯍꯧꯖꯤꯛꯁꯦ ꯑꯗꯣ ꯃꯣꯏꯒꯤꯗ ꯍꯦꯛ ꯂꯣꯛꯄꯗꯒꯤ ꯃꯌꯥꯝꯗꯣ ꯄꯨꯂꯞ ꯈꯥꯎꯅꯅꯕ ꯈꯣꯠꯅꯕ ꯀꯥꯏꯅ ꯋꯥꯔꯤꯗꯤ ꯑꯗꯨꯝ ꯁꯥꯟꯅꯕ ꯑꯩꯈꯣꯏ ꯕꯕꯥꯍꯣꯏ ꯀꯔꯤ ꯍꯣꯏ ꯇꯧꯔꯒ ꯑꯗꯨꯃꯥꯏꯅ ꯂꯩꯔꯤ
ꯎꯝ
ꯅꯣꯏꯒꯤꯅ ꯀꯃꯥꯏ ꯀꯃꯥꯏꯅ ꯇꯧꯔꯤꯕ ꯂꯧꯗꯣ
ꯑꯁ ꯑꯩꯈꯣꯏꯒꯤꯗꯤ ꯂꯧꯗꯣ ꯌꯨꯝꯗꯒꯤ ꯈꯔꯁꯨ ꯂꯥꯞꯄꯦ ꯑꯗꯒꯤ ꯂꯧꯗ ꯑꯥ ꯃꯌꯥꯏꯗ ꯑꯣꯏꯕꯀꯣ ꯑꯩ ꯌꯨꯝꯗꯩ ꯂꯥꯛ ꯑꯅꯤ ꯆꯥꯕꯤ ꯇꯧꯕ ꯌꯥꯕ ꯃꯐꯝꯗꯤ ꯏꯑꯣꯢ ꯑꯣꯢꯗꯕ
ꯑꯗꯒꯤ ꯑꯀꯣꯏꯕꯗ ꯂꯩꯅꯔꯤꯕ ꯃꯌꯥꯝꯗꯨꯁꯨ ꯍꯦꯛ ꯇꯧꯅꯗꯕ ꯑꯣꯏꯕꯒꯤꯅꯦ ꯑꯅꯤ ꯆꯥꯕꯤꯁꯦ ꯀꯩꯅꯣ ꯇꯧꯗ꯭ꯔꯦ ꯑꯩꯈꯣꯏꯗꯤ ꯇꯧꯗ꯭ꯔꯤꯕ ꯑꯗꯣ ꯑꯅꯤ ꯆꯥꯕꯤ ꯇꯧꯔꯛꯏꯁꯦ ꯑꯁ ꯑꯃꯔꯣꯝꯗꯗꯤ ꯌꯥꯝ ꯐꯩꯅ ꯑꯅꯦꯍꯦ ꯍꯥꯏꯗꯤ ꯋꯥꯛ ꯀꯜꯆꯔꯁꯦ ꯂꯥꯛꯏꯁꯦ ꯆꯍꯤ ꯆꯨꯞꯄ ꯃꯆꯥꯛ ꯋꯥꯠꯇꯅꯕꯀꯣ ꯀꯥꯏꯗꯦ ꯑꯩꯈꯣꯏꯒꯤ ꯁꯤꯗ ꯄꯨꯊꯣꯛꯏꯁꯤꯅꯗꯤ ꯃꯤꯌꯥꯝꯁꯦ ꯆꯥꯕ ꯉꯝꯕꯅꯤꯅ ꯐꯠꯇꯕꯅꯤꯅ ꯃꯄꯥꯟꯂꯣꯝꯗ ꯌꯥꯝ ꯂꯧꯁꯟ
ꯃꯥꯅꯦ ꯅꯣꯡꯃ ꯅꯣꯡꯃꯒꯤ ꯂꯧꯒꯤ ꯍꯥꯏꯗꯤ ꯄꯥꯛ ꯆꯥꯎꯕ ꯀꯩꯅꯣꯁꯤꯁꯨ ꯁꯨꯝ ꯍꯥꯏꯗꯤ ꯌꯨꯝ ꯀꯩ ꯁꯥꯖꯝꯂꯄꯅ ꯁꯨꯝ ꯃꯥꯡꯁꯨ ꯃꯥꯡꯁꯤꯜꯂꯛꯏꯅꯤꯗꯅꯀꯣ ꯁꯥꯒꯠꯄꯗꯤ ꯂꯦꯞꯄꯣꯟꯇꯦ ꯑꯗꯨꯅ ꯂꯧꯁꯦ ꯁꯨꯝ ꯂꯩꯐꯝꯗꯤ ꯁꯨꯝ ꯄꯥꯛꯊꯣꯔꯛꯇꯕ ꯃꯤ ꯃꯁꯤꯡꯗ ꯁꯨꯝ ꯌꯥꯝ ꯊꯣꯛꯣꯔꯛꯄꯅꯤꯅ ꯂꯧꯁꯤꯗ ꯁꯨꯝ ꯀꯩꯅꯣ ꯇꯧꯁꯜꯂꯛꯄꯅꯤꯅ ꯄꯣꯠꯊꯣꯛ ꯄꯨꯊꯣꯛꯄꯒꯤ ꯁꯔꯨꯛꯁꯦ ꯈꯔ ꯑꯗꯨꯝ ꯋꯥꯠꯄꯅꯤꯅ ꯑꯗꯨꯅ ꯀꯩ ꯍꯥꯏꯇꯥꯔꯦ ꯑꯩꯈꯣꯏꯒꯤ ꯁꯨꯃꯥꯏꯅ ꯑꯅꯤ ꯆꯥꯕꯤꯒ ꯎꯔꯒꯗꯤ ꯃꯌꯥꯝꯒ ꯄꯥꯛꯇꯛꯅꯥꯅ ꯄꯨꯂꯞ ꯇꯧꯔꯛꯑꯒ ꯃꯥꯏ ꯄꯥꯛꯅ ꯄꯨꯈꯠꯂꯛꯑꯒꯗꯤ ꯑꯃ ꯃꯌꯥꯝꯁ ꯑꯩꯈꯣꯏꯅ ꯆꯥꯕꯁ ꯃꯤꯉꯣꯟꯗꯒꯤ ꯃꯤꯄꯥꯟꯁꯦ ꯇꯥꯡꯉꯣꯏꯅꯦ ꯁꯤꯅꯦꯕ ꯂꯩꯔꯤꯁꯦ ꯐꯩꯅ ꯈꯜꯂꯦ ꯍꯣꯢꯒꯤꯁꯨ ꯍꯣꯏꯔꯣꯝꯒꯤꯁꯨ ꯑꯥ ꯀꯩꯅꯣ ꯍꯥꯏꯔꯛꯑꯣ
ꯀꯩꯅꯣ ꯇꯧꯕꯁꯦ ꯄꯣꯠꯊꯣꯛ ꯀꯩꯀꯩ ꯄꯨꯊꯣꯛꯄ ꯈꯣꯠꯄꯁꯦ ꯐꯧꯕꯣꯠ ꯊꯣꯛꯄꯁꯦ ꯍꯥꯏꯗꯤ ꯃꯌꯥꯝꯅ ꯍꯧꯖꯤꯛ ꯑꯣꯏꯅ ꯀꯩꯀꯩ ꯈꯤꯗ ꯕꯖꯔ ꯌꯥꯗꯦ ꯇꯤꯟ ꯀꯥꯡ ꯇꯥꯕꯀꯣ ꯈꯣꯠꯄ ꯃꯇꯝ ꯌꯥꯝ ꯍꯧꯖꯤꯛꯇꯤ ꯇꯤꯟ ꯀꯥꯡ ꯀꯥꯞꯄꯗ ꯂꯧ ꯎꯕꯁꯦ ꯃꯔꯝꯗꯤ ꯏꯇꯣꯡꯗꯤ ꯇꯣꯡꯗ꯭ꯔꯦꯗꯅ ꯑꯗꯨꯝꯕꯗꯨꯣ ꯀꯃꯥꯏꯅ ꯇꯧꯒꯦ ꯑꯣꯝꯇ ꯍꯥꯏꯔꯗꯤ ꯑꯩꯈꯣꯏꯗꯤ ꯈꯪꯗꯦꯕ ꯑꯩꯈꯣꯏ ꯇꯧꯗꯕꯅꯤꯅ
ꯑꯣ ꯑꯅꯤ ꯆꯥꯕꯤꯒꯤꯁꯤꯦ ꯑꯣꯏꯗꯣꯏꯔꯥ
ꯍꯣꯏ ꯍꯣꯏ
ꯅꯠꯇ꯭ꯔꯒꯅ ꯑꯗꯨꯝ ꯑꯃ ꯑꯃꯨꯔꯛꯈꯛ ꯎꯔꯒꯁꯨꯔꯥ
ꯅꯠꯇꯦ ꯑꯅꯤ ꯆꯥꯕꯤꯗꯗꯤ ꯑꯅꯤ ꯆꯥꯕꯤꯒꯤ ꯃꯇꯝꯁꯦ ꯑꯃꯔꯣꯝꯗꯗꯤ ꯑꯃꯅ ꯖꯨꯟ ꯖꯨꯂꯥꯏ ꯁ꯭ꯋꯥꯏꯗꯩ ꯊꯥꯅꯕ ꯇꯧꯗꯣꯏꯅꯤꯗꯅ ꯑꯃꯅ ꯑꯃꯨꯛ ꯐꯦꯕꯋꯥꯔꯤ ꯃꯥꯔꯁꯁꯦ ꯁ꯭ꯋꯥꯏꯗꯩ ꯊꯥꯅꯕ ꯇꯧꯔꯛꯇꯣꯏꯅꯤꯅ ꯑꯗꯨꯒꯤ ꯍꯥꯏꯗꯤ ꯃꯇꯝꯗꯣ ꯈꯦꯠꯅꯕꯅꯤꯅ ꯇꯤꯟ ꯀꯥꯡ ꯑꯣꯏꯔꯣ ꯏꯁꯤꯡ ꯃꯥꯏꯁꯤꯡ ꯑꯣꯏꯔꯣ ꯑꯗꯒꯤ ꯄꯣꯠꯊꯣꯛ ꯑꯗꯨꯢ ꯆꯥꯟꯅꯕ ꯃꯇꯝ
ꯃꯥꯅꯦ ꯃꯥꯅꯦ ꯃꯥꯅꯦ ꯃꯥꯅꯦ ꯃꯥꯅꯦ ꯁꯤꯛ ꯑꯩ ꯒꯤꯁꯦ ꯁꯨꯃꯥꯏꯅ ꯇꯧꯋꯦ ꯍꯥꯏꯕꯗꯤ ꯑꯩꯈꯣꯏꯒꯤ ꯍꯣꯏ ꯃꯇꯝꯁꯦ ꯈꯤꯇꯪ ꯑꯩꯈꯣꯏꯅ ꯅꯣꯡ ꯇꯥꯔꯛꯇꯕ ꯃꯇꯝ ꯑꯃꯗ ꯎꯈꯤꯗꯣꯏꯅꯦꯕ ꯑꯍꯥꯟꯕꯒꯤꯁꯤꯅ ꯍꯥꯏꯇꯥꯔꯦꯀꯣ ꯑꯗꯨ ꯑꯣꯏꯕꯁꯤꯗ ꯁꯤꯒꯤ ꯄꯣꯠꯊꯣꯛꯀꯤꯗꯤ ꯍꯥꯏꯗꯤ ꯑꯥ ꯍꯣꯏ ꯑꯩꯈꯣꯏꯒꯤ ꯄꯣꯠ ꯑꯃ ꯊꯥꯕ ꯍꯥꯏꯁꯤꯃꯛꯇꯕꯨ ꯍꯤꯡꯒꯣꯜꯗ ꯃꯇꯝ ꯆꯥꯅ ꯊꯥꯖꯕ ꯑꯃ ꯑꯣꯏꯔꯒꯁꯨ ꯑꯩꯈꯣꯏꯒꯤ ꯗꯥꯎ ꯍꯥꯏꯕ ꯑꯃꯁꯨ ꯂꯩꯔꯦ ꯇꯤꯟ ꯀꯥꯡ ꯇꯥꯕ ꯍꯥꯏꯁꯦꯀꯣ ꯍꯥꯏꯕꯗꯤ ꯃꯤ ꯃꯤꯗꯨꯒꯤ ꯑꯣꯏꯅ ꯅꯠꯇ꯭ꯔꯥꯒꯅ ꯑꯗꯨꯝ ꯀꯩ ꯍꯥꯏꯇꯥꯔꯦꯀꯣ ꯍꯥꯏꯗꯤ ꯃꯇꯝ ꯂꯥꯏꯕꯛ ꯐꯕ ꯑꯗꯨꯒꯨꯝꯕꯁꯨ ꯢꯁꯣꯔ ꯊꯧꯖꯥꯜ ꯍꯥꯏꯕ ꯑꯃꯁꯨ ꯌꯥꯎꯗꯕ ꯅꯠꯇꯦꯕ ꯑꯗꯨꯗ ꯍꯥꯏꯗꯤ ꯑꯗꯨꯝ ꯀꯟꯅ ꯍꯣꯠꯅꯔꯒ ꯈꯣꯠꯂꯒ ꯑꯗꯨꯒ ꯍꯦꯛꯇ ꯃꯥꯏ ꯄꯥꯛꯑꯣꯏꯗꯕ ꯑꯅꯤ ꯆꯥꯕꯒꯤ ꯃꯇꯝ ꯅꯠꯇꯦ ꯍꯥꯏꯗꯨꯅꯁꯨ ꯃꯥꯏ ꯄꯥꯛꯇꯕ ꯂꯧꯁꯦ ꯍꯥꯏꯗꯤ ꯇꯤꯡ ꯇꯥꯃꯥꯟꯈꯤꯗꯅ ꯂꯣꯛꯇꯕ ꯐꯖꯅꯒ ꯄꯣꯠꯊꯣꯛ ꯄꯨꯊꯣꯛꯇꯕ ꯈꯣꯠꯄ ꯃꯛꯁꯨ ꯍꯦꯛ ꯇꯧꯕꯗꯤ ꯅꯠꯇꯦꯕꯀꯣ ꯑꯗꯨꯝꯃꯥꯢꯅꯗꯤ ꯑꯗꯨꯝ ꯍꯥꯏꯗꯤ ꯈꯔꯁꯨ ꯑꯗꯨꯝ ꯁꯦꯟꯅꯕꯤꯕ ꯑꯗꯒꯤ ꯑꯩꯈꯣꯏꯅ ꯍꯤꯗꯥꯛ ꯇꯤꯟ ꯇꯥꯔꯦ ꯍꯦꯛ ꯀꯥꯞꯊꯣꯛꯄꯤꯕ ꯈꯣꯠꯄ ꯁꯤꯒꯨꯝꯕꯁꯦ ꯍꯦꯛ ꯉꯝꯕ ꯑꯗꯒꯤ__ ꯅꯣꯡ ꯇꯥꯔꯛꯇ꯭ꯔꯦ ꯍꯥꯏꯔꯒ ꯀꯩꯅꯣ ꯇꯧꯔꯤꯁꯤꯡꯁꯤꯁꯨ ꯐꯧ ꯁꯨꯃꯥꯏꯅ__ ꯏꯁꯥꯕꯤꯒ ꯇꯧꯔꯛꯏꯕꯁꯤꯡꯁꯤꯗꯤ ꯑꯈꯣꯏꯒꯤ ꯂꯝꯖꯦ__ ꯑꯩꯈꯣꯏꯒꯤ ꯁꯨꯝ ꯏꯁꯤꯡꯖꯦ ꯏꯊꯩ ꯂꯧꯈꯣꯡ ꯑꯗꯒꯤ ꯀꯦꯅꯦꯜ ꯗꯥꯝ ꯁꯣꯛ__ ꯁꯤꯒꯨꯝꯕ ꯈꯔ ꯍꯦꯛ ꯂꯩꯕ ꯖꯒꯥꯗ ꯅꯣꯡ ꯇꯥꯔꯛꯇ꯭ꯔꯁꯨ ꯌꯥꯕ ꯃꯐꯝ ꯃꯥꯍꯩꯖꯦ ꯄꯥꯛꯅꯅꯕ ꯂꯧꯃꯤꯁꯤꯡꯁꯤꯅ ꯀꯟꯅ ꯍꯣꯠꯅꯕ ꯑꯃꯈꯛ ꯑꯣꯏꯕꯅꯤꯅ ꯑꯗꯨꯝ__ ꯁꯣꯔꯅꯗꯤ ꯑꯗꯨꯝ ꯆꯥꯟꯕꯤꯕ ꯍꯥꯏꯖꯦ ꯑꯗꯨꯝꯗꯤ ꯑꯣꯏꯕꯖꯥꯠꯅꯦ ꯍꯥꯢꯗꯤ__ ꯑꯗꯨꯝ ꯐꯖꯅꯗꯤ ꯑꯗꯨꯝ ꯂꯣꯛꯑꯦꯕ ꯑꯩꯈꯣꯏꯒꯤꯁꯨ ꯍꯟꯗꯛ ꯑꯗꯨꯝ__ ꯐꯧꯁꯦ ꯁꯪꯒꯝ ꯑꯃꯗ ꯑꯗꯨꯝ ꯑꯥ ꯐꯧꯄꯣꯠꯁꯦ__ ꯀꯩꯅꯣ ꯀꯣꯕꯣꯠ ꯍꯥꯏꯕ ꯀꯩꯅꯣ ꯅꯠꯇ꯭ꯔꯒꯁꯨ ꯑꯩꯈꯣꯏꯒꯤ__ ꯑꯥ ꯑꯦ ꯀꯩꯅꯣ__ ꯕꯣꯏꯂꯔ ꯃꯆꯤꯟꯖꯥꯛ ꯀꯦꯖꯤ ꯌꯥꯡꯈꯩ ꯌꯥꯡꯈꯩ ꯆꯟꯕꯤꯁꯦ ꯁꯤꯖꯦ__ ꯑꯗꯨꯝ ꯅꯤꯐꯨꯒ ꯇꯔꯦꯠ ꯅꯤꯄꯥꯜ ꯑꯗꯨꯃꯥꯏꯅ ꯑꯗꯨꯝ ꯍꯥꯜꯂꯦ ꯑꯗꯨꯗꯤ__ ꯌꯥꯝ ꯍꯦꯟꯅ ꯊꯣꯛꯇꯕꯃꯛꯇꯤ ꯑꯃꯨꯛ ꯆꯤꯡꯗ꯭ꯔꯦꯗꯅ꯫ ꯑꯗꯨ ꯑꯣꯏꯕꯅꯤꯅ ꯁꯨꯃꯥꯏꯅ ꯇꯧꯗꯅ ꯃꯃꯥꯡ ꯆꯍꯤꯖꯨ ꯑꯗꯨꯝ ꯐꯖꯅ ꯊꯣꯛꯏ ꯍꯟꯗꯛ__ ꯊꯣꯛꯏ ꯑꯗꯒꯤ ꯁ꯭ꯋꯥꯏꯗ ꯎꯅꯔꯤꯕꯁꯤꯡꯖꯦ ꯇꯤꯟ ꯇꯥꯕ ꯍꯦꯟꯃꯟꯗꯅ ꯑꯗꯨꯝ__ ꯃꯇꯝ ꯆꯥꯅ ꯎꯅꯔꯤꯕ ꯅꯣꯡ ꯇꯥꯔꯥ ꯎꯔꯤꯕꯁꯤꯡꯁꯤꯒ__ ꯄꯣꯠꯊꯣꯛꯁꯦ ꯌꯥꯝ ꯍꯦꯟꯅ ꯈꯦꯠꯅꯗꯅꯃꯛ ꯇꯧꯕꯃꯛꯁꯨ ꯅꯠꯇꯕꯅꯤꯅ ꯑꯗꯨꯝ__ ꯃꯥꯏ ꯄꯥꯛ ꯆꯤꯡꯉꯦꯅ__ ꯃꯌꯥꯝꯁꯨ ꯂꯤꯡꯖꯦꯜ ꯖꯦ ꯃꯥꯟꯅꯅ ꯍꯣꯠꯅꯃꯤꯟꯅꯕ__ ꯁꯤꯡꯁꯦ ꯄꯨꯅꯕ ꯈꯣꯠꯄ ꯇꯧꯔꯛꯄꯁꯤꯗ ꯍꯥꯏꯗꯤ__ ꯃꯌꯥꯝꯁꯦ ꯑꯃꯠꯇ ꯑꯣꯏꯅ ꯇꯧꯅꯕꯅꯤꯅ ꯁꯨꯃꯥꯏ ꯁꯨꯃꯥꯏꯅꯗꯤ ꯇꯧꯋꯦ꯫
ꯑꯣꯏꯅꯦ ꯑꯁ__ ꯑꯗꯨꯗꯤ ꯅꯤꯐꯨꯒ ꯇꯔꯦꯠ ꯅꯤꯄꯥꯜꯗꯣ ꯊꯣꯛꯑꯗꯤ ꯑꯁ ꯌꯥꯝ ꯊꯣꯛꯑꯦ ꯍꯥꯏꯗꯤ__ ꯑꯃ ꯃꯌꯥꯝꯅ ꯇꯧꯅꯕ ꯆꯥꯡꯗ ꯇꯧꯕꯗꯣ ꯀꯩꯁꯨ__ ꯈꯦꯠꯅꯗꯦꯕ ꯑꯗꯨꯗꯤ ꯌꯥꯝ ꯀꯥꯟꯅꯕꯖꯥꯠꯅꯤ ꯍꯥꯏꯗꯤ__ ꯑꯗꯣ ꯈꯣꯏꯗꯤ ꯎꯄꯥꯏ ꯂꯩꯇꯕ ꯍꯥꯏꯇꯥꯔꯦ ꯂꯧꯗꯣ ꯃꯌꯥꯏꯗ ꯂꯩꯕꯅꯤꯅꯀꯣ꯫ ꯏꯁꯤꯡ ꯃꯥꯏꯁꯤꯡꯗꯣ ꯀꯩꯅꯣ ꯇꯧꯕ ꯈꯣꯠꯄ ꯑꯗꯩꯗ ꯃꯌꯥꯝꯗꯨꯝꯅ ꯄꯨꯂꯞ ꯇꯧꯃꯤꯟꯅꯔꯗꯤ ꯐꯕ꯫ ꯑꯗꯨꯁꯨ ꯅꯠꯇ꯭ꯔꯦ ꯑꯗ ꯌꯨꯝꯗꯒꯤꯒ ꯂꯥꯞꯄꯦ ꯑꯗꯨꯒ__
ꯑꯝ ꯍꯥꯏꯗꯤ ꯌꯥꯗꯤ ꯍꯥꯏꯕ ꯍꯥꯏꯗꯤ ꯆꯪꯕ꯫